ꯍꯜꯂꯣ
ꯍꯜꯂꯣ
ꯇꯥꯏꯌꯦ
ꯆ ꯈꯔꯕꯣꯣ
ꯆꯛꯁꯗ꯭ꯔꯤ
ꯀꯩꯗꯧꯋꯕ ꯂꯣꯛꯁꯨ ꯇꯥꯗꯅ
ꯆꯥꯛ ꯊꯣꯡꯕ ꯂꯣꯏꯗ꯭ꯔꯤꯌꯦ ꯎꯇꯤ ꯊꯣꯡꯅꯤꯩꯌꯦ ꯑꯗꯨꯒꯤ ꯄꯥꯡꯈꯣꯜ ꯂꯥꯏ ꯌꯦꯛꯄ ꯈꯣꯠꯄ ꯆꯠꯅꯈꯤꯕꯅꯤ
ꯄꯁꯪꯕ ꯔꯣꯃ ꯀ꯭ꯔꯣ
ꯑꯁꯪꯕ ꯄꯥꯈꯣꯛ ꯂꯥꯗꯦ ꯑꯁꯪꯕꯅꯤ ꯀꯩꯅꯣ ꯅꯣꯏ ꯃꯪꯒꯟ ꯎꯁꯨ ꯆꯥꯂꯅꯤꯗꯦ
ꯍꯣꯏꯣ ꯎ ꯆꯥꯏ ꯎꯇꯤ ꯑꯗꯒꯤ ꯀꯩꯅꯣ ꯁꯨꯆꯤꯁꯨ ꯌꯥꯥꯎꯔꯦ ꯑꯗꯨꯗꯒꯤ ꯃꯥꯏ ꯑꯟꯊꯧꯣꯛ ꯃꯅꯨꯡꯦ
ꯐꯪꯉ ꯅꯪ ꯎꯇꯤꯅ ꯅꯟꯕꯅꯦ ꯈꯪꯉꯤ ꯉꯁꯥꯏꯗꯒꯤ ꯑꯩꯅ ꯃꯥꯏ ꯃꯥꯏꯔꯦꯟ ꯀꯥꯡꯈꯧꯗꯨꯒ ꯎꯇꯤꯒ ꯅꯟꯕꯅꯦ ꯑꯩꯈꯣꯏꯁꯦ ꯃꯥꯏꯗꯤ ꯃꯔꯨ ꯂꯩ ꯀꯩꯅꯣꯒ ꯃꯀꯨꯒ ꯉꯔꯥꯡ ꯊꯣꯡꯈꯤꯕꯒꯤ ꯉꯧꯒꯗ꯭ꯔꯥ ꯈꯪꯗꯦ
ꯑꯣ ꯍꯥꯎꯅꯦ
ꯃꯥꯏꯔꯦꯟ ꯀꯥꯡ ꯃꯥꯏꯔꯦꯟ ꯃꯀꯨ ꯀꯥꯡꯉꯗ ꯑꯩꯗꯤ ꯆꯥꯅꯤꯡꯉꯦꯕ ꯊꯣꯠ ꯊꯣꯠꯀ ꯂꯥꯛꯑꯒ ꯍꯥꯎꯕꯗꯣ ꯆꯥꯅꯤꯡꯉꯦꯕ
ꯑꯩꯈꯣꯏ ꯃꯩ ꯃꯁꯥ ꯉꯝꯗꯕꯒꯤ ꯆꯥꯛꯇ ꯑꯣꯏꯅ ꯊꯣꯡꯕ ꯑꯗꯒꯤ ꯅꯍꯥꯟꯗꯒꯤꯩ ꯌꯦꯟꯗꯣ ꯃꯥꯡꯒꯣꯟ ꯊꯝꯕ ꯅꯣꯡ ꯆꯨꯕꯒꯤ ꯆꯥꯎꯈꯠꯂꯛꯑꯕ ꯑꯗꯒꯤ ꯅꯍꯥꯟꯊꯣꯛ ꯑꯗꯨ ꯅꯥꯕꯒꯤ ꯑꯗꯨꯝ ꯈꯣꯡꯗꯨꯗ ꯊꯝꯕꯒꯤ ꯃꯊꯤꯗꯨ ꯕꯦꯂꯥ ꯃꯊꯤꯗꯨꯗ ꯂꯉꯥꯡꯒꯣꯏ ꯑꯁꯇꯔꯗꯨ ꯂꯣꯏ ꯐꯥꯖꯤꯜꯂꯒ ꯉꯍꯧꯔ ꯉꯧꯍꯧ ꯂꯩꯕꯨ ꯀꯩꯀꯩ ꯇꯧꯔ ꯁꯦꯡꯉꯒ ꯑꯗꯒꯤ ꯀꯦꯔꯣꯁꯤꯟ ꯀꯩꯀꯩ ꯑꯃꯨꯛ ꯆꯥꯏꯔ ꯈꯣꯠꯠꯇ ꯇꯧꯔꯤꯅꯤ ꯊꯕꯛꯇꯨ ꯌꯥꯗꯕꯒꯤ ꯇꯧꯔꯤꯅꯤꯅꯦ
ꯐꯩꯌꯦ ꯐꯩꯌꯦ ꯊꯕꯛ ꯊꯕꯛ ꯆꯤꯟꯂꯗꯤ ꯀꯩꯅꯣ ꯇꯧꯕꯅꯦ ꯍꯦꯟꯅ ꯅꯨꯡꯉꯥꯏꯕꯅꯦ ꯊꯕꯛ ꯆꯤꯟꯕꯅ ꯍꯦꯟꯅ ꯊꯕꯛ ꯂꯩ ꯑꯣꯅ ꯋꯥꯕ ꯂ
ꯑꯗꯨꯝ ꯐꯝꯃꯒ ꯇꯥꯔꯒ ꯇꯨꯝꯃꯒ ꯂꯩꯕ ꯅꯠꯇꯦꯅꯦ
ꯑꯗꯨꯅꯤ ꯍꯥꯏꯒꯦ ꯑꯗꯨꯃꯥꯏꯅ ꯂꯩꯕꯗꯣ ꯅꯨꯡꯉꯥꯏꯇꯕꯅꯦꯕ ꯇꯨꯝꯃꯒ ꯇꯥꯔꯒ ꯂꯩꯕꯗꯨ ꯅꯨꯡꯉꯥꯏꯇꯕꯅꯦ ꯊꯕꯛꯁꯤꯟ ꯐꯖꯤꯅ ꯐꯥꯕꯅꯦ ꯍꯂꯣꯖꯤ ꯀꯩꯀꯥꯏꯒꯦ ꯅꯪꯗ ꯁꯥꯎꯅꯤꯡꯕ ꯃꯥꯜꯂꯦꯕꯉꯥꯡꯒꯤꯗꯣ
ꯑꯩꯩ ꯋꯥꯏ ꯌꯥꯝ ꯋꯥ ꯅꯤꯡꯇꯦ
ꯁꯥꯎꯕ ꯃꯥꯜꯂꯦꯅ ꯈ꯭ꯋꯥꯏꯗꯣ ꯑꯩꯅ ꯍꯥꯏꯕꯁ ꯊꯕꯛ ꯆꯤꯟꯕꯁꯤꯅ ꯐꯕꯅꯤ ꯍꯥꯏꯕꯅꯤꯅ ꯊꯕꯛ ꯂꯩꯇ꯭ꯔꯒꯅꯤꯅꯦ ꯋꯥꯕꯅꯦ ꯍꯥꯏꯕ
ꯀꯔꯤ ꯁ ꯍꯥꯏꯅꯣ
ꯀꯩꯁꯨ ꯆꯥꯗꯦꯗ ꯑꯩ ꯀꯩꯅꯣ ꯇꯧꯒꯦ ꯇꯧꯔ ꯁꯨꯝ ꯂꯩꯔꯝꯕꯅꯤ ꯄꯣꯊꯣ ꯈꯨꯠ ꯑꯍꯥꯟꯕꯗ ꯀꯨꯏꯦ ꯅꯪ ꯐꯣꯟ ꯇꯧ ꯑꯩ ꯆꯥꯛ ꯆꯥꯔꯝꯗ ꯉꯥꯏꯔꯤꯌꯦ
ꯑꯝ ꯑꯩꯈꯣꯏꯗꯤ ꯕ꯭ꯔꯦꯛꯐꯥꯁ ꯂꯣꯏꯗꯅ ꯉꯥꯏꯔꯤꯗ ꯌꯦꯔꯨꯝ ꯑꯃ ꯆꯥꯗ ꯉꯥꯏꯔꯤ ꯑꯩ ꯀꯔꯤꯝ ꯆꯥꯗꯦ ꯑꯇꯩꯗꯤ ꯉꯁꯤꯗꯤ ꯍꯩꯅꯣ ꯑꯃꯒ ꯆꯥꯈ꯭ꯔꯦ ꯌꯦꯔꯨꯝꯒ ꯍꯩꯅꯧꯒ ꯃꯥꯜꯂꯤꯔꯛ ꯃꯅꯨꯡꯗ ꯀꯩ ꯑꯣꯏꯔꯝꯗꯣꯏꯅꯣ ꯈꯪꯗꯦ
ꯏꯁ ꯈꯪꯒꯦ ꯇꯧꯔꯤꯁꯦ ꯍꯥꯏ ꯅꯣꯡꯃꯥꯏꯖꯤꯡꯅꯤꯅ ꯑꯃꯨꯛ ꯊꯕꯛꯇꯨ ꯑꯗꯨꯝ ꯃꯌꯥꯝ ꯀꯩꯅꯣ ꯇꯧꯕꯅꯤꯅ ꯑꯃ ꯑꯃ ꯑꯃꯃꯨꯛꯇꯣ ꯇꯧꯗ ꯌꯥꯗꯕꯁꯤ ꯑꯃꯨꯛ ꯌꯦꯡꯗ ꯃꯊꯛꯇ ꯑꯃꯨꯛ ꯊꯥꯡꯗꯣꯏꯅꯦ ꯑꯗ ꯁꯥꯟꯅꯅꯕ ꯐꯣꯟꯗꯨ ꯏꯍꯥꯡ ꯍꯥꯡ ꯑꯣꯏꯅ ꯑꯃꯨꯛ ꯈꯟꯗꯅ ꯈꯣꯠꯇꯅ ꯑꯃꯨꯛ ꯆꯩ ꯉꯥꯛꯇꯅ ꯑꯗꯩ ꯐꯤ ꯑꯃꯨꯛ ꯀꯩꯅꯣ ꯇꯧꯗꯅ ꯇꯧꯕꯒꯤ ꯊꯕꯛꯇꯣ ꯃꯊꯪ ꯃꯊꯪ ꯇꯧꯕꯒꯤꯅꯤ
ꯇꯧꯗ꯭ꯔꯁꯨ ꯌꯥꯗꯕ ꯅꯪꯅ ꯅꯣꯏ ꯀꯔꯥ ꯅꯣꯏꯒꯤꯗꯤ ꯃꯤ ꯃꯔꯣꯟꯗꯨꯣ ꯂꯩꯇ꯭ꯔꯕꯅꯤꯅ ꯑꯕꯨꯡꯉꯣꯗꯤꯗꯤ ꯀꯩꯝ ꯆꯠꯇ꯭ꯔꯕ ꯃꯥꯗꯣ
ꯍ ꯆ ꯊ ꯐꯤꯤꯁ ꯍꯂꯁꯗꯦ
ꯑꯣ ꯃꯁꯤ ꯇꯥꯡ ꯇꯔꯥꯃꯔꯤ ꯇꯔꯥꯃꯥꯊꯥꯗ ꯇꯔꯥꯇꯔꯦꯠ ꯅꯨꯃꯤꯠ ꯍꯨꯝꯅꯤ ꯃꯔꯤꯅꯤꯗ ꯉꯥꯏꯔꯦ ꯅꯣꯏꯁꯨ ꯍꯧꯖꯤꯝꯄꯣꯠ
ꯍꯣꯏ ꯅꯨꯃꯤꯠ ꯃꯔꯤꯅꯤ ꯃꯉꯥꯅꯤꯗ ꯂꯤꯁꯤꯡ ꯃꯉꯥ ꯇꯔꯨꯛ ꯇꯥꯔꯗꯤ ꯌꯥꯔꯦ
ꯍꯖꯤꯤꯡꯄꯗ ꯅꯨꯡꯊꯤꯟꯜ ꯂꯥꯛꯏꯨ ꯂꯥꯛ
ꯀꯣꯡꯒꯦ ꯇꯥꯏ ꯍꯖꯤꯝ ꯄꯣꯠꯇꯗ ꯇ ꯅꯇꯂ ꯑꯌꯨꯛꯇ ꯆꯠꯅꯩꯗ ꯑꯩꯈꯣꯏꯗꯤ ꯅꯨꯡꯊꯤꯜ ꯇꯣꯡꯅꯗꯅ
ꯏ ꯑꯌꯨꯛꯇ ꯇꯧꯅꯕꯁꯨ ꯂꯩ ꯅꯨꯡꯊꯤꯟ ꯇꯧꯅꯕꯁꯨ ꯂꯩ ꯑꯗꯨꯅꯤꯗ
ꯍ ꯃꯖ ꯌꯥ ꯂꯅ ꯊꯂ ꯍꯪ ꯇ ꯂ
ꯍꯩꯖꯤꯤꯡꯝꯄꯣꯠꯇꯤ ꯑꯌꯨꯛ ꯀꯨꯝꯕ ꯅꯨꯡꯊꯤꯟꯒꯨꯝꯕ ꯃꯥꯏ ꯄꯨꯅꯤꯡꯕ ꯃꯇꯝꯗ ꯄꯨꯔꯤ ꯃꯤ ꯅꯪꯕꯨ ꯀꯔꯤꯅꯣꯅꯤ ꯃꯤ ꯍꯥꯏꯅꯔꯒ ꯃꯇꯨꯡ ꯌꯥꯅꯕꯒꯤ ꯃꯇꯨꯡ ꯏ ꯃꯇꯨꯡꯏꯟꯅ ꯑꯌꯨꯛꯇꯁꯨ ꯎ ꯍꯣꯏ ꯑꯌꯨꯛꯇ ꯆꯠꯅꯕꯁꯨ ꯂꯩ ꯍꯥꯏꯕ ꯑꯗꯒꯤ ꯅꯨꯡꯊꯤꯟꯗ ꯆꯠꯅꯕꯁꯨ ꯂꯩꯌꯦꯕ ꯑꯗꯨꯗꯤ ꯃꯥꯥꯏ ꯃꯥꯒꯤ ꯌꯥꯅꯕꯒꯤ ꯃꯇꯨꯡ ꯏꯜꯂꯦ ꯍꯥꯏꯕ ꯂꯨꯍꯣꯡꯕꯕꯨꯗꯤ ꯀꯗꯥꯥꯏꯗ ꯑꯌꯨꯛꯇ ꯀꯃꯥꯏꯅ ꯆꯠ ꯇꯧꯗꯣꯔꯤꯒꯦ ꯂꯨꯍꯣꯡꯕꯕꯨꯗꯤ
ꯍꯣꯏ ꯆꯥꯛꯀꯧꯕ ꯅꯨꯡꯗꯥꯡ ꯇꯧꯗꯣꯏꯔꯥ ꯑꯌꯨꯛ ꯅꯨꯡꯗꯥꯡ ꯑꯌꯨꯛꯇ ꯇꯧꯗꯣꯏꯔꯥ ꯍꯪꯕ꯭ꯔꯥ ꯁꯨꯃꯥꯏꯅ ꯑꯗꯨꯗ
ꯇꯥꯅꯤꯡꯗꯦꯗ ꯅꯪꯒꯤꯗꯨꯗꯤ ꯑꯩꯉꯣꯟꯗ ꯃꯥꯒꯤ ꯑꯣꯏꯅ ꯇꯧꯔꯦ ꯃꯥꯩ ꯌꯦꯠꯅꯁꯤꯅ ꯐꯣꯟ ꯇꯧꯅꯔꯛꯄꯒ ꯆꯞ ꯃꯥꯟꯅꯔꯦ ꯑꯩꯈꯣꯏ ꯑꯩꯈꯣꯏ ꯁ꯭ꯋꯥꯏꯗꯗꯤ ꯇꯧꯏꯦ ꯍꯥꯏꯕ ꯍꯥꯏꯖꯤꯡ ꯄꯣꯠꯁꯦ ꯑꯌꯨꯛ ꯄꯨꯕꯁꯨ ꯂꯩ ꯅꯨꯡꯊꯤꯟ ꯄꯨꯕꯁꯨ ꯂꯩ ꯍꯥꯏꯕꯁꯤꯕꯨ ꯀꯩ ꯀꯥꯏꯒꯦ ꯅꯪꯗꯨ ꯂꯨꯍꯣꯡꯕꯁꯤꯕꯨ ꯑꯌꯨꯛ ꯇꯧꯗꯣꯏꯔꯥ ꯀꯥꯏꯅ ꯍꯪꯖꯜꯂꯛꯑꯦ ꯑꯩꯉꯣꯟꯗ ꯌ ꯀꯥꯏ ꯇꯧꯃꯣꯟꯗ꯭ꯔ
ꯑꯩꯈꯣꯏ ꯁ꯭ꯋꯥꯏ ꯅꯍꯥꯟ ꯑꯩꯕꯨ ꯑꯗꯨꯝ ꯇꯧꯅꯕ ꯂꯩ ꯂꯨꯍꯣꯡꯕ
ꯆꯣꯛꯄꯤꯤꯠ ꯅ ꯅꯤꯡꯉꯗ
ꯀꯔꯤ ꯍꯥꯏꯅꯣ ꯈꯪꯗꯕꯅꯤ
ꯅꯣꯛꯄ ꯊꯤꯡꯉꯝꯗ꯭ꯔꯦ ꯅꯪꯒꯤ ꯈ꯭ꯋꯥꯏꯗꯣ ꯂꯨꯍꯣꯡ ꯑꯌꯨꯛꯧꯅꯁ ꯑꯩꯈꯣꯏ ꯁ꯭ꯋꯥꯏꯗꯗꯤ
ꯇꯧꯅꯤꯩ ꯇꯧꯋꯦꯅ ꯍꯥꯏ ꯃꯤꯒꯤ ꯀꯩꯅꯣ ꯆꯪꯕ ꯈ꯭ꯔꯤꯁꯇꯥꯟ ꯆꯪꯕ ꯀꯥꯡꯕꯨꯈꯩꯗꯤꯩ ꯃꯥꯒꯤ ꯃꯩꯇꯩꯒꯤ ꯗ꯭ꯔꯦꯁꯄꯨ ꯐꯖꯅ ꯁꯦꯠꯂꯦ ꯑꯗꯨꯒ ꯄꯨꯡ ꯇꯔꯥꯃꯥꯊꯣꯏꯗ ꯂꯨꯍꯣꯡꯉꯦ
ꯍꯣ ꯑꯗꯨꯅ ꯃꯣꯏ ꯀꯩ ꯈ꯭ꯔꯤꯁꯇꯤꯌꯥꯟꯒꯤ ꯇꯧꯖꯕꯅꯤꯗꯅ ꯃꯣꯏꯕꯨꯗꯤ ꯑꯗꯨꯝ ꯇꯧꯕꯅꯦ
ꯇꯧꯅꯗꯨꯅꯦ ꯑꯩꯈꯣꯏ ꯈ꯭ꯔꯤꯁꯇꯥꯟ ꯍꯥꯏꯁꯦ ꯃꯩꯇꯩꯅ ꯃꯩꯇꯩꯅ ꯈ꯭ꯔꯤꯁꯇꯥꯟ ꯇꯝ ꯐꯥꯡꯕꯨꯒ ꯂꯩꯗꯅ
ꯎꯝ ꯍꯣꯏ ꯇꯧꯕꯅꯤ ꯎꯝ
ꯑꯩ ꯆꯨꯝꯗ꯭ꯔꯣꯏ ꯑꯩ ꯍꯥꯏꯗꯣ ꯑꯩ ꯇꯧꯗꯦ ꯍꯥꯏꯗ
ꯑꯩꯗꯤ ꯈ꯭ꯔꯤꯁꯇꯤꯌꯥ ꯑꯩ ꯍꯪꯗꯦꯗꯅ ꯅꯪꯉꯣꯟꯗ ꯅꯪꯁꯦ ꯉꯁꯤꯁꯦ ꯋꯥꯍꯪ ꯄꯥꯝꯒꯗꯧꯕꯒꯤ ꯌꯥꯝ ꯅꯣꯛꯅꯤꯡꯕ ꯑꯃ ꯌꯥꯎꯋꯦꯗ
ꯀꯆꯦ ꯅꯠꯇꯦ ꯃꯩꯇꯩꯅꯦ ꯃꯩꯇꯩ ꯏꯁꯒꯤꯅ ꯇꯩꯒꯤꯅꯦ
ꯑꯣ ꯃꯩꯇꯩꯅ ꯈ꯭ꯔꯤꯁꯇꯤꯌꯥꯟ ꯆꯪꯕꯗꯣ ꯍꯣꯏ ꯑꯗꯨ ꯑꯣꯏꯇꯥꯔꯁꯨ ꯑꯗꯨ ꯑꯣꯏꯇꯥꯔꯁꯨ ꯑꯩꯈꯣꯏꯒꯤ ꯃꯩꯇꯩꯒꯤ ꯂꯨꯍꯣꯡꯕꯒꯤ ꯋꯥꯔꯤꯅ ꯁꯥꯟꯅꯩꯁꯤꯗꯤ ꯃꯥꯅ ꯃꯩꯇꯩ ꯑꯣꯏꯖꯔꯒꯁꯨ ꯃꯥ ꯃꯩꯇꯩꯗꯨ ꯍꯣꯡꯖꯗꯕꯒꯤ ꯑꯗꯨꯅ ꯇꯣꯉꯥꯟꯕ ꯇꯣꯉꯥꯟꯕꯅꯤꯗꯅ ꯅꯪꯒꯤꯗ ꯅꯣꯛꯅꯤꯡꯉꯒ ꯁꯤꯒꯤꯁꯦ ꯐꯥꯈꯤ ꯖꯒ ꯑꯩꯒꯤ ꯋꯥꯔꯤ ꯌꯥꯝ ꯃꯥꯟꯅꯅꯕ ꯑꯩꯈꯣꯏꯁꯨ ꯍꯥꯏꯗꯗꯤ ꯑꯌꯨꯛꯇꯁꯨ ꯍꯣꯡꯉꯤ ꯅꯤꯡꯖ ꯅꯤꯡꯖ ꯅꯣꯛꯅꯤꯡꯉꯦ ꯑꯩ
ꯅꯣꯡ ꯎꯈ꯭ꯔ ꯇ ꯅ ꯅꯣꯡ ꯎꯕꯨꯕ ꯇ ꯐꯪꯉꯤ ꯍꯥꯏꯕꯅꯤ
ꯅꯠꯇꯕ ꯑꯩꯅ ꯍꯖꯤꯤꯡꯄꯣꯠꯇꯣ ꯑꯌꯨꯛꯂ ꯅꯨꯡꯊꯤꯟꯗ ꯍꯪꯉꯨꯕꯒꯤ ꯏꯔꯥꯅꯤꯅꯤ ꯅꯪ ꯑꯗꯥ ꯍꯪꯕꯅꯦ ꯅꯪ ꯅꯃꯥꯟꯅꯕꯗ ꯁ꯭ꯋꯥꯏ ꯂꯩꯕꯗ ꯍꯪꯕꯅꯦ ꯅ ꯍꯖꯤꯤꯡꯄꯣꯠꯁꯦ ꯑꯌꯨꯛ ꯄꯨꯅꯕꯗ ꯅꯨꯡꯊꯤꯟ ꯄꯨꯅꯕ꯭ꯔꯥ ꯍꯪꯉꯨꯕ
ꯑꯌꯨꯛꯇ ꯄꯨꯟꯅ ꯑꯌꯨꯛꯇ ꯑꯩꯈꯣꯏꯗꯤ ꯑꯌꯨꯛꯇ ꯂꯣꯏꯅ ꯇꯧꯅꯤ
ꯑꯗꯣ ꯑꯩꯈꯣꯏꯒꯤꯗꯤ ꯅꯨꯡꯊꯤꯟꯗꯁꯨ ꯄꯨꯅꯩ ꯍꯥꯏꯕ ꯑꯗꯣ ꯊꯥꯏꯅꯉꯩꯗꯒꯤ ꯍꯧꯅꯅ ꯅꯨꯡꯊꯤꯟꯁ ꯑꯗꯨꯝ ꯄꯨꯔꯝꯃꯦꯕ ꯑꯗꯩ ꯈꯔ ꯂꯩꯔꯒꯗꯤ ꯑꯌꯨꯛꯇ ꯁꯝꯅꯅꯕꯅ ꯑꯗꯨꯃꯥꯏꯅ ꯇꯧꯔꯒ ꯄꯨꯅꯈꯤꯕꯩ ꯋꯥꯅꯤ ꯍꯥꯏꯕ
ꯑꯩꯌꯨꯗꯅ ꯄꯣꯠ ꯆꯩ ꯄꯨꯕ ꯑꯗꯨꯒ ꯅꯨꯡꯗꯥꯡꯗꯅ ꯃꯥꯏ ꯃꯃꯥꯟꯅꯕꯤ ꯀꯩꯀꯩ ꯇꯧꯔ ꯆꯥꯃꯤꯟꯅꯕ ꯋꯥꯅꯤ ꯑꯩꯕꯨꯁꯨ ꯂꯣꯏ ꯄꯨꯏ ꯑꯣ ꯅꯨꯡꯊꯤꯟꯗ ꯄꯨꯕꯕꯨꯝ ꯂꯩꯇꯦ
ꯑꯩꯈꯣꯏꯒꯤꯅꯅꯦ ꯅꯨꯡꯊꯤꯟꯗꯁꯨ ꯄꯨꯏꯌꯦꯕꯀꯣ ꯅꯨꯡꯊꯤꯟꯗ ꯄꯨꯔꯒ ꯃꯣꯏꯅ ꯑꯗꯨꯝ ꯍꯟꯈ꯭ꯔꯒ ꯑꯗꯨꯝ ꯍꯣꯏ ꯍꯧꯖꯤꯛꯐꯥꯎꯒꯤ ꯅꯨꯃꯤꯠꯇꯨꯃꯕꯨꯗꯤ ꯃꯃꯥꯟꯅꯕꯤ ꯃꯌꯥꯝ ꯂꯥꯛꯑꯒ ꯅꯨꯡꯗꯥꯡꯗꯒ ꯀꯩ ꯑꯗꯨꯝ ꯆꯥꯟꯅꯩꯗꯅ ꯂꯩꯀꯥꯏꯒꯤ ꯃꯌꯥꯝꯗꯨꯕꯨꯗꯤ ꯑꯗꯨꯕꯨꯗꯤ ꯑꯗꯨꯝ ꯇꯧꯖꯕ ꯑꯗ ꯑꯌꯨꯛꯇ ꯄꯨꯔꯒꯁꯨ ꯑꯗꯨꯝ ꯑꯗꯨ ꯇꯧꯕ ꯅꯨꯡꯗꯥꯡꯗ ꯄꯨꯁꯨꯝ ꯇꯧꯋꯦꯕ ꯑꯗꯨꯕꯨꯗꯤ ꯑꯗꯨꯗ ꯃꯥꯒꯤ ꯄꯨꯕꯒꯤ ꯇꯥꯏꯃꯤꯡꯗꯨꯗꯤꯅꯦ ꯑꯅꯤ ꯊꯣꯛꯅ ꯂꯩ ꯍꯥꯏꯕ ꯑꯩꯈꯣꯏꯒꯤꯅ ꯑꯌꯨꯛꯇꯁꯨ ꯄꯨꯏ ꯅꯨꯡꯊꯤꯟꯗꯁꯨ ꯄꯨꯏ ꯍꯥꯏꯕ ꯃꯥꯏ ꯃꯥꯏ ꯑꯄꯥꯝꯕꯒꯤ ꯃꯇꯨꯡꯏꯟꯅ ꯄꯨꯗꯩ ꯍꯥꯞꯄꯅꯤꯗ ꯍꯥꯏꯪ ꯅꯪ ꯅꯪ ꯀꯗꯥꯏꯗꯒꯤꯗꯣ ꯀꯠꯊꯣꯛꯑꯒ ꯑꯁ ꯑꯗꯨꯗꯤ ꯂꯨꯍꯣꯡꯕꯁꯨ ꯑꯁ ꯑꯌꯨꯛꯛꯇꯨꯣꯡꯉꯣꯅꯤ ꯀꯥꯏꯅ ꯌꯥꯝ ꯍꯩꯅ ꯉꯥꯡꯉꯛꯄꯗꯅ ꯑꯩꯩꯅ ꯅꯣꯛꯍꯟꯄꯗ ꯅꯪꯅ ꯑꯩꯁꯦ ꯁꯥꯎꯔꯒ ꯂꯩꯔꯝꯕꯅꯦꯕ ꯑꯩꯁꯦ ꯑꯗꯨ ꯅꯪꯅ ꯅꯣꯛ ꯑꯣꯟꯈꯤꯕꯒꯤ ꯋꯥꯅꯤꯗ ꯑꯩꯁꯦ ꯉꯁꯤ ꯇꯦꯟꯁꯟꯖꯔꯣꯏꯒꯤꯗꯅꯦ ꯑꯩꯅ ꯀꯥꯔ ꯂꯩ
ꯑ ꯊꯣ ꯄꯥꯔꯇꯤ ꯇꯧꯕ ꯅꯨꯡꯉꯥꯏꯔꯛꯇ꯭ꯔꯕꯣ ꯉꯥꯏꯛꯇꯕ ꯌꯉꯗ ꯃꯥꯜꯂꯦ
ꯅꯠꯇꯦ ꯑꯩ ꯄꯩꯁꯥ ꯅꯨꯡꯁꯥꯒꯤ ꯃꯇꯥꯡꯗ ꯉꯁꯤꯁꯦ ꯌꯥꯝꯅ ꯈꯟꯅꯈ꯭ꯔꯦ ꯑꯗꯨꯒꯤ ꯎꯝ ꯏꯁꯥꯁꯦ ꯕꯤ ꯄꯤ ꯍꯥꯏ ꯑꯣꯏ ꯂꯩꯔꯛꯄꯅꯤ ꯑꯗꯨꯗꯨꯒ ꯑꯃꯨꯛꯁꯨ ꯅꯣꯏꯅ ꯊꯕꯛ ꯁꯤꯜꯂꯦꯗꯅ ꯊꯕꯛ ꯁꯤꯟꯕꯁꯤꯗꯤ ꯌꯥꯝ ꯐꯩꯗꯅꯀꯣ
ꯁꯨꯇꯤꯅꯦꯕꯨ ꯑꯗꯨꯝ ꯑꯩꯕꯨ ꯑꯗꯨꯝ ꯅꯨꯃꯤꯠ ꯆꯨꯞꯄ ꯑꯃ ꯁꯪꯉ ꯂꯩꯒꯗ꯭ꯔꯥ ꯍꯥꯏꯕꯅꯤꯗ ꯌꯨꯝꯒꯤ ꯀꯩꯀꯩ ꯊꯕꯛ ꯇꯧꯕ ꯌꯥꯗ ꯇꯧꯗꯕ ꯃꯌꯥꯝ ꯇꯧꯔꯤꯅꯤꯗꯤ ꯆꯥꯛꯁꯨ ꯌꯦꯡꯉꯨꯅꯦ ꯉꯥꯟ ꯀꯩꯗꯤ ꯄꯨꯡ ꯅꯤꯄꯥꯥꯟ ꯅꯤꯄꯥꯥꯟ ꯃꯈꯥꯏ ꯆꯥꯏꯅꯦ ꯊꯕꯛꯁꯨ ꯁꯪꯒꯗꯕꯅꯤꯅ ꯑꯃꯁꯨ ꯑꯃ ꯆꯀ ꯃꯛꯁꯨ ꯃꯁꯥ ꯉꯝꯗꯦꯅ ꯑꯪꯝꯗ ꯑꯗꯨ ꯃꯥꯏ ꯀꯩꯅꯣ
ꯆꯥꯛ ꯊꯣꯡꯉꯁꯨ ꯑꯗꯨꯝ ꯐꯣꯟ ꯇꯧꯕꯒꯤꯗꯤ ꯆꯥꯛ ꯊꯣꯡꯕꯁꯨ ꯑꯗꯨꯝ ꯇꯧꯕꯤ ꯍꯥꯏꯏꯗ
ꯌꯥꯗꯦ ꯅꯪ ꯇꯧꯔꯁꯨ ꯀꯥꯟꯅꯔꯣꯏꯝꯃꯦ ꯍꯌꯦꯡ ꯃꯥꯒꯤ ꯀ꯭ꯔꯣꯛ ꯀ꯭ꯔꯥꯛ ꯀ꯭ꯔꯣ ꯀ꯭ꯔꯥꯛ ꯇꯧꯕꯗꯣ ꯐꯖꯅ ꯁꯥꯎꯟꯗꯨ ꯇꯥꯗ ꯇꯥꯔꯗꯤꯩ ꯀꯔꯤꯝ ꯀꯥꯟꯅꯟꯗꯦ ꯅꯪ ꯇꯔꯥꯔ ꯇꯧꯒꯦꯔꯥ ꯀꯨꯜꯂ ꯇꯧꯒꯦꯔꯥ ꯀꯩꯝꯇ ꯁꯥꯕ ꯑꯃ ꯃꯉꯥꯔ ꯇꯧꯕ ꯑꯃꯨꯐꯛ ꯁꯥꯕꯒ ꯆꯞ ꯃꯥꯟꯅꯩ ꯅꯪꯅ ꯀꯩꯅꯣ ꯃꯌꯥꯝꯗꯣ ꯔꯨꯜꯁ ꯀꯩꯀꯩ ꯃꯌꯥꯝꯗꯣ ꯂꯣꯏ ꯄꯥꯕꯩ ꯄꯥꯗ꯭ꯔꯦ ꯅꯪꯅ ꯇꯧꯕ ꯌꯥꯏꯌꯦꯅ ꯄꯪ ꯇꯧꯔ ꯇꯧꯔꯒ ꯂꯥꯡꯉꯔ ꯂꯥꯡꯉꯣꯏꯔ ꯑꯗꯨꯣꯏꯅꯤ ꯄꯩꯁꯥ ꯁꯥꯔꯀꯥꯟꯗ ꯃꯥꯅ ꯑꯗꯨꯏꯗꯣ
ꯍꯦ ꯑꯗꯨꯕꯨꯗꯤ ꯑꯩꯗꯤ ꯂꯥꯡꯕ ꯃꯐꯝꯗꯕꯨꯗꯤ ꯂꯩꯇꯦ ꯦꯗ ꯃꯣꯏꯅꯀꯣ ꯋꯥ ꯉꯥꯡꯉꯛꯄꯗ
ꯊꯣꯡꯃꯤꯅ ꯇ ꯐ ꯀ ꯀꯣꯏꯥꯛ ꯇꯧꯕꯅꯤ
ꯈꯪꯗꯦ ꯑꯩꯗꯤ ꯋꯥ ꯇꯤꯟ ꯇꯥꯎꯅ ꯇꯥꯎꯅ ꯑꯗꯨꯝ ꯁ ꯊꯥꯗꯣꯛꯑꯦ ꯋꯥꯔꯤꯁꯦ ꯍꯥꯏꯕꯗꯤ ꯋꯥꯇꯤꯟ ꯇꯥꯎꯕꯕꯨꯗꯤ ꯃꯈꯣ ꯑꯗꯨ ꯊꯣꯛꯇꯦꯗꯅ ꯃꯪꯒꯟ ꯇꯥꯎꯕꯗꯤ ꯌꯥꯔꯣꯏꯕ
ꯣꯡꯇ ꯣ ꯂꯅ ꯍꯧꯖꯤꯛꯀꯥꯟꯗꯤ ꯌꯥꯝ ꯊꯦꯛꯆꯜꯂꯑꯕꯅꯤ ꯄꯨꯡꯇꯧ ꯇꯧꯕ ꯌꯥꯔꯣꯏꯗꯕꯅꯤ ꯍꯥꯏꯗꯤ ꯀꯨꯏꯁꯦ ꯁꯨꯝ ꯌꯥꯎꯔꯛꯄꯅꯤꯅ ꯑꯗꯨꯗꯒꯤ ꯍꯥꯏꯗꯤ ꯑꯗꯨꯝ ꯀꯛꯊꯠꯅꯕ ꯑꯩ ꯀꯩꯅꯣ ꯇꯧꯅꯕ ꯑꯗꯨꯝ ꯇꯧꯋ ꯍꯥꯏ ꯤꯡ ꯂꯩ ꯂꯤꯃꯤꯠ ꯊꯝꯃꯛꯏꯁꯦ ꯍꯥꯏꯕꯗꯤ ꯑꯃꯃꯗ ꯍꯥꯏꯅ ꯑꯗꯨꯝ ꯇꯧꯗꯔꯗꯤ ꯋꯥꯏꯐ ꯐꯅ ꯍꯥꯏꯗꯤ ꯃꯤ ꯃꯤ ꯋꯥꯔꯤ ꯁꯥꯟꯅꯕ ꯃꯌꯥꯝꯗ ꯇꯣꯉꯥꯟ ꯇꯣꯉꯥꯟꯕ ꯂꯣꯏ ꯈꯣꯡꯂꯠꯀꯗꯕ ꯑꯣꯏꯕꯅꯤꯅ ꯑꯃꯗ ꯑꯗꯨꯝ ꯈꯣꯡꯒꯠꯂꯒ ꯂꯩꯕꯗꯨꯣ ꯌꯥꯗꯕꯒꯤ ꯃꯣꯏꯁꯨ ꯑꯀꯛ ꯑꯁꯤꯡ ꯊꯝꯃꯛꯏꯅꯤ ꯍꯥꯏꯕ
ꯃꯥꯅꯦ ꯃꯥꯅꯦ ꯑꯗꯨꯕꯨꯗꯤ ꯌꯥꯝ ꯆꯨꯝꯃꯦ ꯅꯪꯅ ꯍꯥꯏꯗ
ꯌꯥꯝꯗꯤ ꯌꯥꯝꯈ꯭ꯔꯕꯅꯤ ꯀꯩꯅꯣꯕꯨꯣ ꯑꯗꯨ ꯅꯣꯏ ꯑꯗꯨꯒꯤ ꯃꯇꯨꯡꯒꯤꯗ ꯅꯍꯥꯟ ꯄꯩꯁꯥ ꯁꯥꯈꯤꯕ ꯃꯇꯨꯡꯒꯤꯗ ꯑꯃꯨꯛ ꯑꯃꯨꯛꯀ ꯁꯥꯔꯛꯈꯤꯅꯦꯕ ꯁꯥꯟꯅꯔꯁꯨ ꯁꯥꯟꯅꯗ꯭ꯔꯁꯨ ꯑꯗꯨꯝ ꯑꯩꯗꯤ ꯃ ꯃꯒꯤ ꯃꯃꯥꯗ ꯂꯩꯔꯀꯥꯟꯗ ꯅꯍꯥꯟꯁꯨ ꯁꯥꯏꯔꯤ ꯑꯗꯨꯅꯨꯡ ꯉꯥꯏꯔꯦ ꯅꯪ ꯀꯩꯝ ꯁꯥꯟꯅꯗ꯭ꯔꯁꯨ ꯑꯩꯅꯗꯪ ꯇꯧꯕ ꯀꯥꯟꯗ ꯑꯗꯨꯝ ꯄꯩꯁꯥ ꯅꯪꯒꯤ ꯁꯥꯕꯤ ꯑꯗꯨ ꯉꯥꯏꯔꯦꯅ
ꯎꯝ ꯍꯥꯟꯅꯗꯤ ꯑꯩꯗꯤ ꯁꯇꯧ ꯇꯧꯗꯦ ꯅꯪꯅ ꯇꯧꯔꯛꯄ ꯉꯥꯛꯇꯅꯤꯗ ꯑꯩꯗꯤ ꯍꯩꯖ ꯍꯩꯇꯕꯅꯤꯅ
ꯍꯣꯏ ꯊꯝꯈꯤꯒꯦ ꯑꯃꯨꯛ ꯇꯧꯔꯛꯀꯦ
ꯍꯣꯏ ꯍꯣꯏ ꯍꯣꯏ ꯑ